ꯍꯣꯏ
ꯀꯩꯗꯧꯔꯤꯅꯣ ꯑꯦ ꯅꯨꯡꯉꯥꯏꯔꯤ ꯑꯥ
ꯑꯁ ꯀꯩꯁꯨ ꯇꯧꯗꯦꯗ
ꯁꯨꯝ ꯂꯩꯕ꯭ꯔꯥ ꯌꯨꯝꯗ
ꯌꯨꯝ ꯂꯩꯌꯦ
ꯀꯃꯥꯏ ꯀꯃꯥꯏ ꯂꯦꯜꯂꯤꯒꯦ
ꯂꯥꯏꯔꯤꯛ ꯈꯔ ꯌꯦꯡꯔꯤ
ꯑꯁ ꯅꯩꯔꯦꯅꯦ ꯑꯗꯨꯗꯤ ꯀꯩ ꯃꯇꯥꯡꯒꯤ ꯂꯥꯏꯔꯤꯛꯅꯣ
ꯑꯦꯁ ꯑꯦꯁ ꯁꯤ ꯌꯨ ꯄꯤ ꯑꯦꯁ ꯁꯤꯒꯤ
ꯑꯁ ꯕꯦꯔꯥꯅꯤꯍꯦ
ꯌꯥꯝ ꯅꯣꯛꯅꯤꯡꯕꯗꯣ ꯑꯩ ꯉꯔꯥꯡꯗꯣ ꯑꯁ ꯑꯕꯨꯡꯄꯤ ꯅꯨꯄꯤꯗꯣ
ꯑꯥ
ꯑꯁ ꯑꯩꯉꯣꯟꯗ ꯑꯗꯨꯝ ꯎꯔꯗꯤ ꯍꯪꯉꯦ ꯈꯪꯕ꯭ꯔꯥ ꯑꯁ ꯅꯪ ꯑꯦꯛꯖꯥꯝ ꯄ꯭ꯔꯤꯄꯦꯌꯔ ꯇꯧꯔꯒ ꯂꯩꯕ꯭ꯔꯣ ꯅꯪ ꯀꯩ ꯇꯧꯔꯤꯒꯤꯅꯣ ꯑꯁ ꯏꯆꯦ ꯀꯩꯁꯨ ꯇꯧꯗꯦ ꯑꯁ ꯀꯩꯅꯣ ꯇꯧ ꯍꯣꯏ ꯌꯨ ꯄꯤ ꯑꯦꯁ ꯁꯤꯒꯨꯝꯕꯗꯤ ꯌꯥꯝ ꯋꯥꯏ ꯑꯗꯨ ꯑꯦꯁ ꯑꯦꯁ ꯁꯤꯒꯨꯝꯕꯗꯣ ꯌꯥꯝ ꯇꯧꯌꯣꯀꯣ ꯄ꯭ꯔꯤꯄꯦꯌꯔ ꯇꯧꯕ ꯈꯛꯇꯪ ꯑꯈꯣꯏꯟ ꯐꯝꯔꯒ ꯅꯣꯛꯂꯒ
ꯍꯣꯏꯅꯦ ꯆꯨꯝꯃꯤꯅꯦ ꯃꯤ ꯍꯥꯏꯗꯣ ꯇꯧ
ꯑꯗꯨ ꯆꯨꯝꯃꯦ ꯑꯗꯨꯕꯨ ꯑꯁ ꯈꯣꯏ ꯐꯤꯕꯝꯗꯤ ꯌꯥꯗ꯭ꯔꯦꯗ ꯀꯥꯏꯗꯒꯤ ꯁꯤ ꯀꯣꯛꯇꯗ ꯀꯃꯥꯏꯅ ꯑꯦꯁ ꯑꯦꯁ ꯁꯤ ꯄ꯭ꯔꯤꯄꯦꯌꯔ ꯇꯧꯒꯔꯣ
ꯑꯁ
ꯑꯌꯨꯛꯇ ꯌꯦꯡꯗꯦ
ꯑꯗꯨ ꯄꯨꯡ ꯄꯨꯡ ꯇꯥꯔꯝꯗꯥꯏꯗ
ꯑꯗꯨꯒ
ꯆꯥꯛꯇꯤ ꯆꯥꯔꯕꯣ ꯍꯥꯥ ꯇꯥꯕ꯭ꯔꯣ ꯎꯝ ꯕꯣꯜ ꯀꯩ ꯇꯧꯋꯦꯕ
ꯄꯨꯡ ꯇꯥꯔꯝꯗꯥꯏꯗ ꯃꯨꯠꯈꯤꯕ
ꯑꯗꯨꯗꯤ ꯅꯪ ꯌꯦꯡꯉꯦ ꯑꯌꯨꯛ
ꯅꯠꯇꯦ ꯑꯗꯨ ꯅꯣꯏ ꯀꯩꯅꯣꯃ ꯌꯥꯍꯧ ꯈꯔ ꯉꯜꯂꯗꯤ ꯋꯥꯛꯀꯤꯡꯒꯨꯝꯕ ꯆꯠꯂꯒ ꯈꯔ ꯇꯧꯕ ꯀꯩꯅꯣ ꯏꯁꯥ ꯐꯅꯕ
ꯇꯥꯅꯤꯡꯗꯦ ꯇꯥꯅꯤꯡꯗꯦ ꯖꯣꯅꯥꯊꯟ ꯃꯥꯟꯅꯒꯅꯨ
ꯅꯁꯥ ꯐꯅꯕ ꯈꯔ ꯇꯧꯁꯤꯜꯂꯣ ꯀꯩꯅꯣ ꯅꯁꯥ ꯐꯅꯕ ꯋꯥꯛ ꯀꯤꯡ ꯋꯥꯛꯀꯤꯡ ꯆꯠꯂꯒ ꯈꯣꯠꯂꯒ
ꯖꯣꯅꯥꯊꯟ ꯃꯥꯏꯔꯒꯅꯨ
ꯍꯧꯖꯤꯛ ꯃꯇꯝ ꯍꯧꯖꯤꯛ ꯃꯇꯝꯁꯤ ꯀꯩꯅꯣꯃ ꯏꯁꯥ ꯐꯕꯅ ꯂꯟꯅꯤ ꯍꯥꯏꯕꯗꯨ ꯈꯪꯗ
ꯑꯁ ꯃꯥ ꯇꯧꯔꯤꯗꯣ ꯑꯃꯗꯨ ꯊꯣꯛꯄꯅꯤꯅ ꯑꯗꯨꯒꯤ ꯄ꯭ꯔꯤꯄꯦꯔꯦꯁꯟ ꯇꯧꯔꯤꯅꯤ ꯀꯩꯅꯣ ꯅꯪꯗꯤ ꯌꯈꯤ
ꯍꯣꯏꯅꯦ ꯑꯗꯨꯁꯨ ꯆꯨꯝꯃꯦ ꯑꯗꯨꯕꯨ ꯉꯥꯛꯇꯪ ꯑꯣꯏꯁꯨ ꯐꯍꯧꯅ
ꯆꯨꯝꯃꯦ ꯆꯨꯝꯃꯦ ꯆꯨꯝꯃꯦ
ꯑꯗꯨꯅꯅꯦ ꯀꯃꯥꯏ ꯇꯧꯒꯦ ꯍꯟꯗꯛ ꯍꯟꯗꯛꯀꯤ ꯋꯦꯗꯔꯁꯤꯕꯨ
ꯅꯨꯡꯉꯥꯏꯗ ꯑꯗꯨꯝ ꯉꯁꯤꯗꯤ ꯅꯨꯡꯁꯥꯁꯨ ꯊꯣꯛꯇꯦ
ꯌꯥꯝꯅ ꯔꯣꯃꯥꯟꯇꯤꯛ ꯑꯣꯏꯕꯒꯤ ꯋꯦꯗꯔ ꯑꯣꯏꯕ꯭ꯔꯥ
ꯍꯣꯏ ꯑꯣꯏ ꯑꯣꯏ
ꯅꯣꯡꯒ ꯃꯪꯗꯔꯥ
ꯃꯪꯉꯦ ꯅꯠꯇꯦ ꯑꯩ ꯑꯁ ꯅꯍꯥꯟꯅ ꯉꯔꯥꯡꯅ ꯅꯍꯥꯟ ꯅꯍꯥꯟ ꯅꯍꯥꯟꯒ ꯆꯥꯔꯖꯇꯣ ꯒ꯭ꯔꯨꯞꯇꯒ ꯊꯥꯕꯗꯣ
ꯑ
ꯍꯣꯏ ꯑꯩꯈꯣꯏ ꯃꯁꯤꯡ ꯈꯛꯇꯅꯦ ꯑꯗꯨꯕꯨ ꯅꯨꯡꯉꯥꯏꯗꯦ ꯍꯥꯏꯕꯅꯤꯅ
ꯑꯣ ꯃꯤꯡꯗ ꯄꯜꯂꯒ ꯇꯧꯕꯗꯣ
ꯍꯣꯏ ꯄꯤꯟ ꯄꯣꯏꯟ ꯇꯧꯕꯗꯣ ꯃꯥ ꯌꯥꯝ ꯐꯥꯕ ꯇꯥꯏꯅ
ꯀꯩꯝ ꯈꯟꯕꯤꯌꯨꯅꯣ ꯀꯔꯤꯝ ꯈꯟꯗꯣꯏꯅ ꯈꯜꯂꯅꯨ
ꯑꯗꯨꯒꯨꯝꯕꯗꯤ ꯇꯧꯕꯅꯣ ꯍꯥꯏꯕꯅꯤꯅ
ꯇꯧꯁꯤꯔꯣ ꯍꯟꯗꯛ ꯊꯣꯛꯄꯗ
ꯇꯧꯁꯤ ꯇꯧꯁꯤ
ꯐꯖꯅ ꯀꯧꯔꯒ ꯃꯥꯕꯨ ꯍꯦꯟꯅ ꯇꯧꯍꯜꯂꯁꯤꯔꯣ ꯑꯁ ꯍꯥꯏꯖ ꯋꯥꯅꯤ ꯀꯩꯁꯨ ꯀꯩꯁꯨ ꯈꯟꯕꯤꯔꯕꯔꯕꯅꯦ ꯑꯗꯨꯒꯨꯝꯕꯅꯤ ꯀꯃꯥꯏꯅ ꯇꯧꯔꯤꯒꯦ ꯍꯟꯗꯛꯇꯤ ꯅꯪ ꯅꯪꯒꯤ ꯎꯝ
ꯀꯩꯁꯨ ꯇꯧꯗꯦꯗ ꯑꯗꯨꯝ ꯂꯩꯗ ꯑꯦꯛꯖꯥꯝ ꯑꯦꯛꯖꯥꯝ ꯆꯠꯂꯦ ꯏꯅꯥꯎꯅꯨꯄꯥꯒꯤ
ꯎꯝ ꯂꯣꯏꯔꯕꯣ
ꯂꯣꯏꯔꯦ
ꯑꯣ ꯅꯪꯒ ꯐꯝꯃꯤꯟꯅꯕ ꯃꯤꯗꯨꯗꯤ ꯀꯧꯅꯗ꯭ꯔꯣ
ꯑꯁ ꯀꯧꯅꯥꯗꯤꯗ ꯑꯗꯨ ꯑꯦꯛꯖꯝ ꯅꯨꯃꯤꯠ ꯈꯛꯇꯅꯤ ꯋꯥꯔꯤ ꯁꯥꯕ
ꯑꯣ ꯃꯥꯅ ꯍꯧꯔꯤꯔꯣ ꯅꯪ ꯍꯥꯟ ꯍꯧꯕꯤꯔꯣ
ꯅꯠꯇꯦ ꯑꯦꯛꯖꯝ ꯑꯩ ꯍꯥꯏ ꯋꯥꯔꯤ ꯍꯥꯏꯔꯔꯣꯏ
ꯎꯝ ꯋꯥꯔꯤ ꯍꯥꯏꯅꯤꯡꯗꯦꯅ
ꯅꯠꯇꯦ ꯑꯦꯛꯖꯥꯝ ꯅꯨꯃꯤꯠꯇꯣ
ꯑ
ꯑꯇꯣꯞꯄ ꯁꯕꯖꯦꯛꯒꯤ ꯁꯦꯝ ꯍꯣꯜꯗꯅꯤ ꯍꯥꯏꯕ ꯔꯨꯝꯗꯣ
ꯑ
ꯑꯥ ꯃꯥꯗꯤ ꯐꯥꯔꯁ ꯕꯦꯟꯁꯇ ꯐꯝꯕ ꯑꯩꯗꯤ ꯊꯥꯔꯠ ꯕꯦꯟꯁ ꯐꯣꯔꯠ ꯕꯦꯟꯁꯇ ꯐꯝꯕꯅꯦꯕ
ꯎꯝ
ꯑꯗꯨꯕꯨ ꯔꯨꯝꯗꯤ ꯃꯅꯥꯏꯅ ꯑꯗꯨ ꯃꯥꯁꯨ ꯑꯗꯨꯝ ꯑꯦ ꯑꯩꯕꯨ ꯎ ꯑꯗꯨꯝ ꯈꯪꯅꯕꯗꯣ ꯁꯛꯇꯣ ꯑꯗꯨ ꯂꯥꯁ ꯗꯦꯗꯣ ꯖꯦꯅꯦꯔꯤꯛ ꯑꯣꯏꯕ
ꯎꯝ
ꯖꯦꯅꯦꯔꯤꯛ ꯑꯣꯏꯔꯗꯤ ꯁꯞꯖꯦꯛꯇꯣ ꯆꯦꯟꯖ ꯇꯧꯋꯦ ꯑꯗꯨꯒꯤ ꯃꯥꯁꯦ ꯑꯗꯨ ꯅꯨꯃꯤꯠꯇꯣ ꯑꯩ ꯃꯃꯥꯡꯗ ꯐꯝꯕ ꯑꯩꯅ ꯑꯅꯤꯡꯗ ꯐꯝꯕ
ꯎꯝ
ꯑꯗꯨ ꯅꯨꯃꯤꯠꯇꯣ
ꯎꯝ
ꯑꯌꯨꯛꯇ ꯃꯥꯁꯤ ꯈꯨꯟꯗꯒꯤ ꯊꯣꯛꯄꯗꯣ
ꯑꯥꯎ ꯑꯥ ꯑꯗꯨꯒ ꯑꯦ ꯑꯦꯛꯖꯥꯝ ꯃꯐꯝꯁꯨ ꯊꯤꯅꯕ
ꯍꯣꯏ ꯑꯗꯨꯒ ꯂꯥꯁꯇ ꯑꯩ ꯍꯪꯕ ꯑꯁ ꯑꯌꯨꯛꯇ ꯅꯪꯅ ꯇ꯭ꯔꯣ ꯎꯕꯗꯣ ꯍꯣꯏ ꯃꯥꯁꯨ ꯍꯣꯏ ꯍꯣꯏ ꯑꯩ ꯅꯪꯕꯨ ꯀꯧꯒꯦ ꯇꯧꯕꯒꯤ ꯑꯗꯨꯕꯨ ꯑꯁ ꯑ
ꯎꯝ
ꯇꯠꯊꯣꯛꯈ꯭ꯔꯦ ꯑꯗꯨꯒꯤ ꯅꯪ ꯑꯗꯨꯗ ꯂꯩꯕ꯭ꯔꯥ ꯀꯩꯀꯩ ꯀꯣ
ꯑꯥ
ꯍꯣꯏ ꯍꯣꯏ ꯑꯗꯨ ꯑꯁ ꯎꯗꯦꯅ ꯍꯥꯏꯕ ꯑꯩꯁꯨ ꯃꯥꯕꯨ ꯑꯁ ꯅꯪꯕꯨꯁꯨ ꯎꯗꯦꯅ ꯍꯥꯏꯕ
ꯎꯝ ꯐꯖꯅ ꯀꯧ ꯀꯧꯅꯕꯤꯕ ꯌꯥꯗ꯭ꯔꯣ ꯄꯪꯅꯣꯛ ꯄꯪꯅꯣꯛꯇ ꯅꯣꯛꯇ꯭ꯔꯣ
ꯑꯁ ꯅꯣꯛꯑꯦ
ꯑꯥ ꯃꯧꯖꯥꯅꯦ ꯅꯨꯡꯉꯥꯏꯕꯅꯦ ꯅꯨꯡꯉꯥꯏꯕꯅꯦ ꯑꯗꯨꯝ ꯂꯣꯏꯅꯔꯗꯤ
ꯑꯦꯛꯖꯥꯝ ꯍꯧꯔꯒ ꯅꯣꯛꯇꯅ
ꯑ
ꯑꯦꯟꯁꯔ ꯎꯔꯒ ꯑꯁ ꯅꯪꯒꯤ ꯑꯦꯟꯁꯔꯗꯤ ꯌꯥꯝ ꯇꯦꯜꯂꯤꯅ
ꯑꯥꯏꯁ ꯅꯪꯉꯣꯟꯗ ꯁꯤꯗꯔꯤꯅꯦꯕ
ꯕꯦꯔꯥꯅꯤ ꯑꯗꯨ ꯑꯐ꯭ꯔꯦꯠꯁꯨ ꯈꯪꯉꯦ ꯍꯥꯏꯕ
ꯎꯝ
ꯍꯥꯏꯗꯤ ꯃꯥꯅ ꯍꯥꯏꯕꯗꯣ ꯁꯤꯁꯨ ꯑꯈꯣꯏ ꯈꯨꯟꯗꯒꯤ ꯅꯠꯇ꯭ꯔꯣ ꯊꯥꯡꯃꯩꯕꯟꯗꯒꯤꯗꯒꯤ ꯅꯠꯇ꯭ꯔꯣ ꯍꯣꯏ ꯍꯣꯏ ꯑꯩꯅ ꯍꯥꯏꯕ ꯍꯣꯏ ꯁꯤꯗꯤ ꯈꯪꯉꯦ ꯁꯤꯗ ꯑꯗꯨꯝ ꯎꯋꯦ ꯑꯗꯨ ꯅꯪꯗꯤ ꯎꯗꯦ ꯍꯪꯕ ꯃꯥꯗꯣ ꯄꯩ ꯆꯥꯛꯗꯤ ꯆꯔꯔꯕꯣ ꯇꯥꯕ꯭ꯔꯣ